ꯍꯜꯂꯣ
ꯇꯥꯕꯤꯔꯕꯣ
ꯑꯥ ꯇꯥꯖꯥꯔꯦ
ꯑꯥ ꯁꯣꯝ ꯀꯩꯗꯧꯔꯝꯃꯤꯅꯣ
ꯑꯩꯗꯣ ꯍꯤꯞꯄꯒ ꯐꯝꯕꯒ ꯇꯧꯕꯗ ꯋꯥꯔꯦꯅ ꯑꯃꯨꯛ ꯂꯦꯞꯄꯤ
ꯑꯣ ꯍꯤꯞꯄꯒ ꯐꯝꯕꯒꯁꯤꯁꯨ ꯋꯥꯕꯗꯤ ꯋꯥꯔꯛꯄ꯭ꯔꯥ ꯉꯥꯏꯍꯥꯛ ꯂꯩꯔꯒ ꯑꯗꯨꯝ
ꯋꯥꯔꯛꯏꯉꯣ ꯀꯩꯗꯧꯔꯝꯃꯤꯅꯣ
ꯑꯩꯁꯨ ꯅꯪꯒꯤ ꯇꯥꯏꯞꯇꯅꯦ ꯑꯩꯅ ꯑꯃꯨꯛ ꯍꯤꯞꯇꯦ ꯑꯩꯗꯤ ꯐꯝꯃꯒ ꯂꯩꯕꯅꯦ ꯅꯨꯡꯁꯤꯠ ꯅꯨꯡꯁꯤꯠ ꯆꯥꯒꯦ ꯁꯥꯏꯌꯦꯅꯀꯣ
ꯎꯝ ꯌꯥꯝ ꯁꯥꯏꯌꯦ ꯍꯧꯖꯤꯛ
ꯑꯗꯨꯗꯨꯒꯤ ꯃꯄꯥꯟꯗ ꯐꯝꯃꯝꯕꯅꯤꯗ ꯑꯗꯨꯝ
ꯎꯝ
ꯋꯥꯔꯤ ꯋꯥꯔꯤ ꯋꯥꯇꯥꯏ ꯇꯧꯔꯝꯃꯒ ꯏꯃꯥꯟꯅꯕꯤꯁꯤꯡꯒ
ꯅꯪꯗꯤ ꯆꯥꯛꯁꯦ ꯊꯣꯡꯉꯦ ꯊꯣꯡꯉꯤꯌꯦ ꯊꯣꯡꯕ ꯂꯣꯏꯗ꯭ꯔꯤ ꯊꯣꯡꯉꯤ ꯑꯩꯒ ꯂꯩꯃꯤꯟꯅꯕꯗꯨꯅ ꯊꯣꯡꯉꯦꯕꯀꯣ ꯆꯥꯛ ꯌꯥꯏꯔꯤꯌꯦ ꯅꯣꯏꯗꯤ ꯊꯣꯡꯉꯕꯣ
ꯑꯈꯣꯏꯒꯤꯗꯤ ꯉꯁꯥꯏꯒꯤ ꯂꯩꯌꯦ ꯆꯥꯛ ꯑꯔꯦꯝꯕ ꯏꯟꯖꯥꯡꯖꯨ ꯃꯌꯥꯝ ꯂꯩꯕ ꯑꯗꯨꯖꯨ ꯑꯣꯏꯅ ꯆꯥꯔꯅꯤ ꯊꯣꯡꯉꯔꯣꯏ
ꯑꯣꯍꯣ ꯁꯝꯖꯤꯜꯂꯦ ꯍꯦꯛꯇ ꯅꯠꯇ꯭ꯔꯥ
ꯎꯝ ꯁꯝꯖꯜꯂꯦ
ꯎꯝ
ꯑꯥ ꯅꯣꯏꯗꯤ ꯑꯦꯛꯖꯥꯝ ꯋꯥꯠꯂꯤꯕꯣ
ꯑꯈꯣꯏꯒꯤꯗꯤ ꯈꯔ ꯋꯥꯠꯇꯧ ꯃꯥꯜꯂꯦ ꯀꯔꯤꯝ ꯍꯥꯏꯔꯛꯇ꯭ꯔꯤ ꯍꯧꯖꯤꯛꯐꯥꯎꯒꯤꯗꯤ
ꯅꯣꯇꯤꯁ ꯀꯩ ꯀꯩ ꯀꯩꯝ ꯊꯣꯛꯇ꯭ꯔꯤꯕꯣ
ꯑꯥ ꯊꯣꯛꯇ꯭ꯔꯤꯌꯦ
ꯑꯣ ꯅꯣꯏ ꯑꯦꯛꯖꯥꯝ ꯇꯧꯗꯤ ꯇꯧꯗꯣꯏ ꯅꯠꯇ꯭ꯔꯣ
ꯇꯧꯗꯣꯏꯅꯦ ꯇꯧꯗꯣꯏꯅꯦ ꯑꯗꯨ ꯑꯈꯣꯏꯒꯤꯁꯤꯅ ꯑꯃꯨꯛ ꯈꯔ ꯇꯞꯅ ꯇꯧꯅꯤꯅ ꯍꯥꯏꯕ ꯑꯈꯣꯏꯒꯤ ꯑꯥ ꯂꯥꯁ ꯁꯦꯝ ꯀꯥꯡꯕꯨꯒꯤ ꯃꯣꯏꯒꯤ ꯇꯧꯔꯤ ꯃꯣꯏꯒꯤ ꯂꯣꯏꯔꯒ ꯇꯧꯒꯅꯤꯅ ꯍꯥꯏꯕ ꯃꯣꯏꯗꯣ ꯂꯣꯏꯗ꯭ꯔꯤꯕ ꯃꯥꯜꯂꯦ ꯑꯗꯨꯒꯤ
ꯑꯣ ꯑꯗꯨ ꯅꯣꯏ ꯗꯣ ꯅꯣꯏ ꯑꯦꯛꯖꯥꯝꯖꯦ ꯏꯕꯗꯣ ꯌꯥꯝꯃ ꯄꯦꯄꯔꯗ ꯏ ꯈꯣꯠꯄꯤꯗꯣ ꯇꯧꯕꯗꯣ ꯑꯗꯨꯃꯥꯏꯅ ꯇꯧꯗꯣꯏ ꯅꯠꯇ꯭ꯔꯣ ꯅꯠꯇ꯭ꯔꯒ ꯑꯗꯨꯝ ꯍꯥꯏꯗꯤ ꯄ꯭ꯔꯦꯛꯇꯤꯀꯦꯜꯒꯨꯝꯕ ꯄ꯭ꯔꯦꯛꯇꯤꯀꯦꯜꯖꯨ ꯌꯥꯎꯋꯦꯕ
ꯍꯣꯏ ꯏ ꯕꯤꯁꯨ ꯌꯥꯎꯋꯦ ꯑꯗꯨꯒ ꯄ꯭ꯔꯦꯛꯇꯤꯀꯦꯜꯁꯨ ꯌꯥꯎꯋꯦ ꯑꯅꯤꯃꯛ ꯂꯣꯏ ꯇꯧꯗꯣꯏꯅꯦ
ꯅꯣꯏꯖꯨ ꯄꯦꯄꯔꯖꯦ ꯀꯌꯥꯃꯨꯛꯇꯤ ꯈꯥꯏꯗꯣꯛꯑꯦ
ꯄꯦꯄꯔ ꯇꯔꯨꯛ
ꯇꯔꯨꯛ ꯎꯝ ꯄꯦꯄꯔ ꯇꯔꯨꯛꯁꯤꯗ ꯄ꯭ꯔꯦꯛꯇꯤꯀꯦꯜ ꯌꯥꯎꯕ꯭ꯔꯣ
ꯑꯥ ꯄ꯭ꯔꯦꯛꯇꯤꯀꯦꯜ ꯌꯥꯎꯋꯦ ꯄ꯭ꯔꯦꯛꯇꯤꯀꯦꯜ ꯉꯥꯛꯇ ꯑꯣꯏꯕ ꯄꯦꯄꯔꯖꯨ ꯌꯥꯎꯋꯦ ꯊꯤꯑꯣꯔꯤ ꯉꯥꯛ ꯇ ꯑꯣꯏꯕ ꯄꯦꯄꯔꯖꯨ ꯌꯥꯎꯋꯦ ꯑꯅꯤꯃꯛ ꯄꯨꯟꯖꯜꯂꯒ ꯑꯥ ꯍꯥꯞ ꯍꯥꯞ ꯃꯥꯛ ꯑꯣꯏꯅꯔꯒ ꯄꯨꯟꯁꯤꯟꯕ ꯑꯥ ꯄꯦꯄꯔꯖꯨ ꯌꯥꯎꯋꯦ ꯑꯗꯨꯃꯥꯏꯅ
ꯑꯣ ꯑꯗꯨ ꯄꯨꯂꯞ ꯄꯨꯟꯖꯤꯜꯂꯛꯑꯒ ꯄꯦꯄꯔ ꯇꯔꯨꯛ ꯂꯩꯌꯦꯕ ꯅꯣꯏꯒꯤ ꯑꯣꯏꯅ
ꯑꯥ
ꯎꯝ ꯃꯥꯛꯇꯤ ꯀꯌꯥ ꯀꯌꯥ ꯑꯣꯏ ꯑꯗꯨꯝ ꯆꯥꯝ ꯆꯥꯝ ꯑꯣꯏꯕ꯭ꯔꯣ
ꯍꯣꯏ ꯍꯣꯏ ꯆꯥꯝꯃ ꯉꯥꯛꯇꯅꯦ
ꯎꯝ
ꯑꯗꯨꯗꯤ ꯃꯈꯪ ꯃꯊꯪ ꯀꯩ ꯍꯪꯖꯤꯒꯦ
ꯅꯦꯛꯁ ꯀꯣꯏꯁꯟ
ꯏꯪꯂꯤꯁ ꯌꯥꯝ ꯂꯣꯜꯂꯛꯀꯅꯨꯅꯦꯍꯦ ꯏꯪꯒ꯭ꯔꯥꯖꯤ ꯂꯣꯟꯒꯅꯨ ꯅꯦ ꯅꯪꯕꯣ ꯒ꯭ꯌꯥꯟ ꯇꯥꯎꯅꯦ
ꯀꯩ ꯀꯩ ꯏꯟꯖꯥꯡꯅ ꯍꯥꯎꯕꯤꯔꯤꯒꯦ ꯍꯧꯖꯤꯛ ꯀꯥꯟꯖꯤꯕꯣ
ꯍꯧꯖꯤꯛꯀꯥꯟꯖꯦ ꯁꯧꯒꯔꯤ ꯆꯝꯊꯣꯡꯁꯦ ꯍꯥꯎꯏꯅꯦ ꯏꯔꯣꯝ ꯁꯧꯒꯔꯤ ꯏꯔꯣꯝꯒꯨꯝꯕꯒ ꯂꯩꯔ ꯁꯧꯒꯔꯤ ꯆꯝꯊꯣꯡ ꯀꯥꯡꯍꯧꯕꯒꯨꯝꯕ ꯑꯩ ꯑꯗꯨꯝ ꯑꯃꯦꯠꯄ ꯅꯥꯀꯟꯗ ꯌꯥꯎꯔꯒ ꯑꯗꯨꯝ ꯆꯥꯔꯁꯨ ꯍꯥꯎꯈꯔꯦ ꯍꯥꯏꯗꯤ ꯅꯨꯡꯁꯥꯁꯦ ꯁꯥꯕꯅꯤꯅ ꯁꯧꯒꯔꯤꯁꯤꯅ ꯈꯔ ꯈ꯭ꯋꯥꯏꯗꯒꯤ ꯕꯦꯁ ꯑꯣꯏꯕ ꯃꯥꯜꯂꯦꯅ ꯈꯜꯂꯦ ꯍꯧꯖꯤꯛꯀꯥꯟ ꯍꯤꯟꯖꯥꯡꯗꯀꯣ
ꯍꯣꯏ ꯑꯆꯝꯕ ꯑꯆꯝ ꯊꯣꯡ ꯁꯧꯒ꯭ꯔꯤ ꯍꯣꯏ ꯑꯗꯨꯃꯥꯏ ꯊꯣꯡꯕꯁꯤꯅ ꯆꯥꯛ ꯆꯪꯉꯦ ꯍꯧ
ꯆꯥꯛ ꯆꯪꯉꯤ ꯍꯥꯏꯗꯤ ꯁꯥꯒ ꯁꯥꯒꯠꯂꯛꯄꯅꯤ ꯑꯗꯨꯗꯒꯤ ꯃꯥ ꯀꯔꯣꯠ ꯈꯥꯗꯕꯗꯣ ꯏꯔꯣꯜꯂꯁꯨ ꯆꯥꯕ ꯌꯥꯕ ꯀꯥꯡꯍꯧꯁꯨ ꯆꯥꯕ ꯌꯥꯕꯗꯣ ꯑꯗꯨꯁꯨ ꯑꯗꯨꯝ ꯍꯥꯎꯋꯦ ꯈꯪꯗꯦ ꯑꯩꯅꯒ ꯌꯨꯝꯗ ꯍꯟꯗꯛ ꯆꯠꯂꯨꯕꯗ ꯑꯗꯨꯗꯣ ꯑꯩꯈꯣꯏꯒꯤ ꯑꯩꯈꯣꯏꯒꯤ ꯄꯥꯟꯁꯨ ꯄꯥꯜꯂꯤ ꯑꯗꯨꯒ ꯑꯩꯈꯣꯏ ꯆꯦꯅꯁꯨ ꯂꯩꯔꯛꯑꯦꯕꯀꯣ ꯂꯩꯔꯛꯄꯗꯨꯒꯤ ꯑꯗꯨꯝ ꯆꯥ ꯈꯣꯠꯇꯅ ꯇꯧꯋꯦ ꯑꯗꯣ ꯍꯥꯎꯋꯦ ꯑꯗꯨꯁꯨ ꯍꯥꯏꯗꯤ ꯁꯤꯗ ꯑꯃꯨꯛ ꯆꯥꯔꯨꯗꯕ ꯑꯥꯗ ꯆꯥꯕꯩꯔ
ꯍꯥꯎꯋꯦꯅ ꯑꯩꯅ ꯍꯥꯎꯋꯦꯅ ꯈꯔ ꯄꯣꯔꯛꯄꯅꯦ ꯉꯔꯥꯡ ꯀꯥꯡꯍꯧ ꯉꯧꯔ ꯆꯥꯊꯣꯛꯑꯦ ꯑꯗꯒꯤ ꯕꯦꯂꯦꯟꯗꯔꯤꯗꯨꯁꯨ ꯑꯗꯨꯝ ꯍꯥꯎꯋꯦꯀꯣ ꯕꯦꯂꯦꯟꯗꯔꯤꯗꯨ ꯏꯔꯣꯟ ꯕꯦꯂꯦꯟꯗꯔꯤꯒꯁꯦ ꯆꯪꯃꯥꯏꯗ ꯉꯥꯜꯂꯒ ꯍꯥꯏꯗꯤ ꯃꯣꯔꯣꯛꯀ ꯃꯦꯔꯛꯀ ꯑꯗꯨꯝ ꯆꯥꯕꯁꯦ ꯈꯣꯠꯄꯁꯦ ꯁꯤꯁꯨ ꯍꯥꯎꯋꯦ
ꯍꯣꯏ ꯍꯥꯎꯋꯦ ꯑꯣ ꯑꯣꯛꯅꯗꯤ ꯍꯦꯜꯂꯦꯀꯣ ꯍꯥꯎꯕ
ꯍꯣꯏ ꯑꯗꯨꯅ ꯑꯃꯨꯛ ꯍꯥꯎꯕꯗꯣ ꯃꯈꯜ ꯑꯃꯅꯤꯗꯅ ꯑꯣꯛ ꯌꯦꯟꯅꯕꯨꯗꯤ ꯑꯗꯨꯝ ꯍꯥꯎꯕꯁꯦ ꯍꯦꯜꯂꯦ ꯍꯥꯏꯔꯤꯕ
ꯑꯗꯨꯗꯤ ꯑꯣꯛ ꯑꯃꯇꯪ ꯆꯥꯔꯁꯦꯅ ꯈꯣꯏꯁꯨ
ꯍꯣꯏ ꯅꯣꯡ ꯆꯨꯕ ꯑꯃꯇ ꯆꯥꯔꯁꯦ ꯉꯁꯤ ꯅꯣꯡ ꯈꯔꯗꯤ ꯃꯪꯉꯦ ꯑꯗꯣ ꯎ ꯐꯥꯒ꯭ꯔꯦꯅꯦ ꯃꯪꯕꯗꯣ
ꯅꯣꯡ ꯇꯥꯕ ꯑꯃꯝꯗ ꯆꯥꯥꯁꯦ ꯅꯣꯡ ꯈꯔ ꯀꯟꯅꯒ ꯇꯥꯕ ꯑꯝꯗ ꯋꯦꯗꯔꯁꯦ ꯈꯔ ꯌꯥꯝ ꯃꯪꯉ ꯂꯩꯕ ꯑꯝꯗ ꯉꯁꯤꯗꯤ ꯑꯣꯝ ꯆꯥꯛꯅꯕ ꯑꯝꯁꯨ ꯌꯥꯎꯋꯤꯗꯅ
ꯎꯝ ꯍꯣꯏ
ꯁꯥꯏꯌꯦꯕ ꯁꯥꯏꯌꯦꯕ ꯍꯥꯏꯗꯤ ꯅꯣꯡꯃꯪꯕ ꯍꯥꯏꯔꯒ ꯉꯁꯥꯏꯗꯣ ꯑꯃꯨꯛ ꯈꯔꯁꯨ ꯑꯃꯨꯛ ꯄꯅꯨꯡꯁꯥ ꯌꯥꯑꯝꯃꯦ ꯑꯗꯨꯒ ꯑꯃꯨꯛ ꯀꯩꯅꯣ ꯇꯧꯏ ꯑꯗꯨꯝ ꯅꯣꯡꯃꯪꯒ ꯂꯩꯇꯦꯕ ꯅꯣꯡꯗꯨꯁꯨ ꯉꯁꯥꯏ ꯍꯧꯖꯤꯛ ꯉꯥꯛꯇꯪ ꯈꯤꯛꯑꯃꯒ ꯑꯗꯨꯝ ꯇꯣꯛꯈ꯭ꯔꯦꯗꯅ
ꯎꯝ
ꯑꯗꯨꯗꯨꯅ ꯁꯥꯏꯌꯦꯕ ꯅꯣꯡꯁꯦ ꯐꯖꯅ ꯑꯃꯨꯛꯇꯪ ꯇꯥꯊꯣꯛꯑꯒꯗꯤ ꯑꯃꯨꯛꯁꯨ ꯈꯔ ꯏꯪꯗꯧꯕꯒ ꯃꯥꯜꯂꯦꯀꯣ ꯁꯥꯕ ꯐꯗꯧ ꯃꯥꯜꯂꯦ
ꯌꯨꯝꯗꯗꯤ ꯆꯠꯇ꯭ꯔꯣ ꯍꯟꯗꯛ
ꯆꯠꯂꯦ ꯍꯟꯗꯛ ꯆꯠꯂꯦ ꯍꯟꯗꯛ ꯌꯨꯝ ꯆꯠꯂꯨꯔꯒ ꯃꯟꯗꯦ ꯂꯏꯅꯤ ꯑꯩꯁꯨ ꯋꯦꯅꯦꯁꯗꯦꯗꯣ ꯃꯃꯥꯡꯒꯤ ꯋꯦꯅꯦꯁꯗꯦꯗ ꯆꯠꯂꯒ ꯍꯟꯗꯛꯀꯤ ꯍꯟꯗꯛ ꯍꯧꯈꯤꯕ ꯃꯟꯗꯦꯁꯦ
ꯎꯝ
ꯁꯤꯗ ꯂꯥꯛꯄ ꯍꯣꯏ ꯅꯪꯅꯕꯨꯗꯤ ꯍꯥꯟꯅ ꯆꯠꯈ꯭ꯔꯦꯗꯅ ꯅꯪ ꯍꯥꯟ ꯆꯠꯈ꯭ꯔꯒ ꯅꯪꯅ ꯑꯃꯨꯛ ꯀꯣꯟꯅ ꯅꯨꯃꯤꯠ ꯑꯃꯒ ꯆꯣꯟꯊꯔꯒ ꯑꯃꯨꯛ ꯂꯥꯛꯑꯦ ꯑꯩꯅ ꯑꯃꯨꯛ ꯅꯨꯃꯤꯠ ꯑꯃ ꯅꯉꯣꯟꯗ ꯀꯟꯈꯠꯂꯒ ꯂꯥꯛꯄ
ꯅꯨꯡꯉꯥꯏꯕ꯭ꯔꯣ ꯁꯤꯗ ꯂꯩꯕꯁꯦ ꯀꯃꯥꯏꯅ ꯇꯧꯒꯦ
ꯁꯤꯗ ꯂꯩꯕꯁꯦ ꯅꯨꯡꯉꯥꯏ ꯑꯃꯔꯣꯝꯗ ꯅꯨꯡꯉꯥꯏ ꯑꯃꯔꯣꯝꯗꯁꯨ ꯑꯃꯨꯛ ꯅꯨꯡꯉꯥꯏꯇꯦ ꯌꯥꯝꯅ ꯌꯨꯝꯒ ꯅꯤꯡꯁꯤꯡꯉꯛꯄ ꯌꯥꯎꯋꯦ ꯍꯥꯏꯗꯤ ꯑꯗꯨꯝ ꯍꯥꯏꯗꯤ ꯑꯃꯔꯣꯝꯗꯗ ꯑꯃꯨꯛ ꯍꯥꯏꯗꯤ ꯏꯃꯥꯟꯅꯕꯤꯁꯤꯡ ꯄꯨꯟꯕ ꯈꯣꯠꯄ ꯂꯥꯡꯕ ꯆꯠꯄ ꯈꯣꯠꯄꯒꯤꯗꯤ ꯑꯗꯨꯝ ꯀꯦꯝꯇ ꯌꯨꯝꯗ ꯍꯥꯏꯅꯥꯗ꯭ꯔꯁꯨ ꯑꯗꯨꯝ ꯐꯖꯠ ꯆꯠ ꯆꯅꯤꯡ ꯃꯇꯝꯗ ꯐꯠꯆꯔꯦꯗꯅ
ꯑꯗꯣ ꯍꯥꯏꯗꯤ ꯊꯕꯛꯒꯨꯝꯕ ꯑꯃ ꯊꯣꯛꯂꯛꯄ ꯈꯣꯠꯂꯛꯄꯗ ꯍꯥꯏꯗꯤ ꯌꯨꯝꯗ ꯇꯧꯕꯅ ꯑꯃ ꯈꯤꯇꯪ ꯌꯨꯝꯒꯤ ꯀꯔꯤ ꯈꯨꯇꯧꯗꯣ ꯑꯃ ꯅꯤꯡꯁꯤꯡꯉꯛꯄꯗꯣ
ꯎꯝ
ꯑꯗꯣ ꯅꯤꯡꯁꯤꯡꯉꯛꯑꯦ ꯍꯥꯏꯗꯤ ꯌꯨꯝꯗꯒꯗꯤ ꯑꯩꯈꯣꯏꯅꯒ ꯊꯕꯛ ꯆꯠꯅꯤ ꯑꯦꯛꯖꯥꯝ ꯆꯠꯅꯤ ꯈꯣꯠꯅꯤꯒ ꯍꯥꯏꯔꯗꯤ ꯌꯨꯝꯗ ꯑꯩꯈꯣꯏꯅ ꯆꯥꯛ ꯌꯦꯟꯁꯥꯡꯗ ꯊꯣꯡꯗꯦꯗꯅ ꯑꯗꯨꯝ ꯑꯩꯈꯣꯏꯃꯥ ꯍꯣꯏꯅ ꯊꯣꯡꯉꯒ ꯃꯣꯏꯅ ꯑꯩꯈꯣꯏꯅ ꯂꯔꯤꯛ ꯄ ꯂꯩꯔꯛꯀꯥꯟꯗ ꯇꯧꯋꯤꯗꯅ
ꯎꯝ
ꯑꯩꯗꯨꯒꯨꯝꯕ ꯅꯤꯁꯤꯡꯈꯛꯑ ꯍꯦꯛꯇ ꯑꯦꯛꯖꯥꯝꯒꯨꯝꯕ ꯊꯥꯕ ꯆꯠꯂꯝꯗꯥꯏꯒꯁꯦ ꯌꯨꯝꯗ ꯆꯠꯂꯝꯃꯗꯤ ꯁꯤ ꯅꯨꯡꯉꯥꯏꯅꯤ ꯀꯥꯏꯅꯒ ꯑꯗꯨꯝ
ꯅꯨꯡꯉꯥꯏꯗ ꯌꯨꯝꯗ ꯂꯩꯕꯗꯣ ꯌꯥꯝ ꯅꯨꯡꯉꯥꯏ ꯍꯥꯏꯗꯤ ꯌꯥꯝ ꯁꯥꯡꯅ ꯂꯩꯇꯕꯩꯔꯥ ꯈꯪꯗꯦ ꯈꯤꯇꯪ ꯅꯨꯃꯤꯠ ꯃꯔꯤ ꯃꯉꯥꯅꯤ ꯈꯛꯇꯪ ꯂꯩꯕꯩꯔꯥ ꯈꯪꯗꯦꯕꯀꯣ ꯅꯨꯡꯉꯥꯏꯕ ꯆꯠꯅꯤꯡꯗꯕꯁꯤꯗꯤ ꯑꯩꯅ
ꯀꯩꯀꯩ ꯏꯟꯖꯥꯡ ꯆꯥꯔꯛꯀꯦ ꯌꯨꯝꯗ ꯂꯩꯕꯗꯣ
ꯌꯨꯝꯗ ꯂꯩꯕꯗꯣ ꯉꯥ ꯆꯥꯔꯛꯑꯦ ꯌꯦꯟ ꯆꯥꯔꯛꯑꯦ ꯉꯥꯅꯨ ꯆꯥꯔꯛꯑꯦ ꯑꯗꯣ ꯑꯣꯛꯇꯤ ꯆꯥꯔꯛꯇ꯭ꯔꯦ ꯑꯣꯛ ꯆꯥꯁꯤꯗꯤ ꯍꯥꯏꯅꯔ ꯆꯥꯔꯛꯇ꯭ꯔꯦ ꯑꯗꯣ ꯏ ꯅꯨꯃꯤꯠ ꯃꯔꯤꯅꯤꯈꯛ ꯂꯩꯕꯗꯨꯗ ꯌꯦꯟ ꯑꯅꯤꯔꯛ ꯆꯥꯔꯦ ꯉꯥꯅꯨ ꯑꯃꯨꯔꯛ ꯆꯥꯔꯦ ꯉꯥ ꯑꯅꯤꯔꯛ ꯆꯥꯔꯦ
ꯁꯤꯗ ꯆꯥꯔꯁꯤ ꯑꯣꯛꯇꯨꯅ ꯁꯤꯗ ꯆꯥꯔꯁꯤ
ꯌꯥꯏꯌꯦ ꯌꯥꯏꯌꯦ ꯆꯥꯥꯁꯦ ꯅꯪꯗꯤ ꯌꯨꯝ ꯆꯠꯂꯨꯝꯗꯣ ꯅꯨꯡꯉꯥꯏꯔꯛꯄ꯭ꯔꯣ ꯀꯝ ꯗꯧꯔꯛꯄ
ꯑꯦ ꯑꯩꯁꯨ ꯅꯨꯡꯉꯥꯏꯔꯛꯑꯦ ꯂꯥꯏ ꯍꯔꯥꯎꯕꯒ ꯆꯠꯇꯅ ꯇꯧꯔꯛꯑꯦ ꯖꯒꯣꯏ ꯁꯥꯗꯅ ꯇꯧꯔꯛꯑꯦ꯫
ꯂꯉꯣꯏꯒꯁꯦ ꯐꯖꯅ ꯁꯥꯊꯔꯛꯇ ꯁꯥꯊꯔꯛꯇꯧ ꯃꯥꯜꯂꯤꯀꯣ
ꯎꯝ ꯃꯌꯥꯝꯁꯒ꯭ꯔꯦ
ꯑꯩꯈꯣꯏꯗꯤ ꯎꯗ꯭ꯔꯦꯅꯦ ꯍꯣꯏ ꯅꯝꯕꯔ ꯂꯩꯅ ꯇ꯭ꯔꯃꯤꯅ
ꯎꯌꯦ ꯀ ꯍꯥꯏ ꯇ ꯍꯧꯦꯖ꯫ ꯎ ꯎꯏꯦꯒ ꯍꯥꯏꯗ
ꯑꯩ ꯑꯣꯍꯜ ꯂꯀꯦ ꯊꯥꯖꯜ ꯂꯛꯀꯦ꯫
ꯑꯣ ꯑꯩꯈꯣꯏ ꯑꯩꯒꯤ ꯔꯨꯝꯃꯦꯠꯇꯣ ꯑꯩꯒꯤ
ꯑꯥ ꯑꯥ
ꯃꯥ ꯂꯥꯏꯔꯤꯛ ꯀ ꯄꯥꯔꯤ ꯃꯥꯗꯤ ꯂꯥꯏꯔꯤꯛ ꯌꯥꯝ ꯍꯩꯌꯦ꯫
ꯑꯥ ꯃꯥꯗꯣ ꯃꯥꯒꯤ ꯑꯑꯣꯟꯕ ꯄꯨꯔꯛꯀꯅꯤ ꯍꯥꯏꯕꯁꯤ ꯃꯥ ꯀꯨꯏꯗꯤ ꯀꯨꯏꯔꯕꯅꯦꯕ
ꯋꯦ ꯇꯧꯋꯦ ꯑꯗꯨ
ꯃꯩꯒꯤ ꯑꯑꯣꯟꯕꯁꯦ ꯌꯥꯝ ꯀꯟꯅ ꯍꯣꯡꯗ꯭ꯔꯤꯕꯅꯤ꯫
ꯃꯥꯥꯏ ꯑꯑꯣꯟꯕ ꯑꯃ ꯄꯨꯔꯛꯀꯗꯕ ꯃꯥꯜꯂꯤ ꯔꯨꯝꯁꯤꯗ
ꯔꯨꯝꯁꯤꯗ ꯂꯥꯏꯔꯤꯛꯀꯤ ꯈꯣꯟꯖꯦꯜꯗ ꯅꯤꯜꯍꯜꯂꯧ ꯃꯥꯜꯂꯤꯗ
ꯔꯨꯝꯁꯦ ꯃꯥꯏ ꯄꯥꯛꯂꯛꯀꯗꯕꯒꯤ ꯃꯃꯤ ꯑꯃ ꯎꯕ ꯍꯧꯋꯦ꯫
ꯑꯗꯣ ꯃꯥ ꯂꯥꯏꯔꯤꯛꯇ ꯈꯛꯇꯪ ꯄꯥꯍꯜꯂꯣ ꯃꯥ ꯂꯥꯏꯔꯤꯛꯇ ꯄꯥꯗ꯭ꯔꯗꯤ ꯑꯦꯛꯖꯥꯝꯁꯦ꯫ ꯍꯌꯦꯡ ꯍꯪꯆꯤꯛꯇ ꯉꯥꯏꯔꯕꯅꯦ ꯍꯥꯏꯕ ꯃꯇꯝꯊꯇ ꯏꯛꯖꯥꯝꯗꯣ ꯅꯨꯡꯉꯥꯏꯔꯗꯨꯗꯦ꯫ ꯍꯥꯏꯔꯣꯑꯣ ꯍꯥꯏꯔꯣ꯫
ꯃꯥ ꯍꯣꯠꯅꯕ ꯊꯤ ꯀꯟꯖꯩꯌꯦ ꯃꯥ ꯍꯧꯖꯤꯛ ꯂꯥꯏꯔꯤꯛ ꯃꯈꯣꯡꯅ ꯐꯝꯈ꯭ꯔꯦ ꯍꯧꯖꯤꯛ ꯀꯅꯥ ꯃꯠꯇ ꯅ ꯉꯥꯡꯉ ꯃꯠꯇꯥꯗꯦꯃ
ꯃꯥ ꯂꯌꯦꯛꯇꯨꯗ ꯃꯥꯏ ꯑꯣꯟꯁꯤꯜꯂꯔ ꯅꯠꯇ꯭ꯔꯒ ꯂꯦꯛꯅ ꯃꯥꯏ ꯑꯣꯟꯁꯤꯂꯔ ꯃꯥꯒꯤꯗꯣ
ꯂꯥꯏꯔꯤꯛꯅꯁꯨ ꯑꯣꯟꯁꯤꯜꯂꯛꯄ ꯃꯥꯜꯂꯦ ꯃꯥꯅꯁꯨ ꯑꯣꯟꯁꯤꯟꯕ ꯃꯥꯜꯂꯦ꯫
ꯑꯣ ꯑꯗꯨꯥꯏ ꯑꯣꯟꯁꯤꯃꯤꯅꯔꯗꯤ ꯐꯩꯌꯦꯕ ꯃꯥꯅ ꯑꯣꯟꯖꯤꯟ ꯂꯩ ꯑꯣꯟꯊꯣꯛꯈ꯭ꯔꯗꯤ ꯕꯦꯔꯥ ꯀꯥꯟꯅꯩꯗ
ꯎꯝ
ꯑꯃꯨꯛ ꯂꯥꯏꯔꯤꯛꯇꯣ ꯑꯃꯝ ꯄꯥꯍꯧꯗ꯭ꯔꯗꯤ ꯑꯦꯛꯖꯥꯝꯗ ꯑꯃꯨꯛ ꯐꯔꯛ ꯇꯥꯅꯅꯤꯕ
ꯑꯗꯣ ꯍꯧꯖꯤꯛ ꯊꯝꯕꯥꯜꯒ ꯌꯥꯝꯅ ꯁꯥꯟꯅꯕꯗꯣ ꯆꯠꯅꯤꯡꯗ꯭ꯔꯣ
ꯆꯠ ꯑꯩꯗꯤ ꯆꯠꯂꯨꯔꯦ ꯅꯪ ꯆꯠꯅꯤꯡꯕ꯭ꯔꯥ ꯑꯩ ꯍꯟꯗꯛ ꯆꯠꯂꯨꯁꯦ ꯌꯥꯏꯑꯦ꯫ ꯑꯩꯈꯣꯏ ꯁꯤꯗꯣꯏ ꯑꯩꯈꯣꯏ ꯁꯤꯗ ꯂꯩꯕ ꯑꯩꯈꯣꯏ ꯍꯧꯅꯔꯛꯑꯒ ꯒꯥꯔꯤꯒ ꯇꯣꯡꯉꯨꯔ ꯆꯠꯂꯨꯁꯦ꯫
ꯍꯣꯏ ꯍꯤꯒꯠꯇꯣ
ꯑꯥ ꯍꯤꯒ ꯇꯣꯡꯉꯒ ꯑꯩꯁꯨ ꯍꯟꯗꯛ ꯆꯠꯂꯨꯏ ꯑꯩꯈꯣꯏ ꯍꯒ ꯇꯣꯡꯉꯒ ꯊꯝꯕꯥꯜꯗ ꯍꯦꯜꯂꯛꯑꯦ꯫ ꯑꯃ ꯑꯩꯅ ꯅꯪꯅ ꯁꯝ ꯈꯣꯏꯍꯟꯕ ꯅꯨꯃꯤꯠꯇꯣ ꯑꯩꯒꯤ
ꯑꯥ
ꯑꯥ ꯑꯗꯨ ꯅꯨꯃꯤꯠꯇ ꯑꯗꯨꯒ ꯍꯜꯂꯛꯑꯒ ꯅꯪ ꯆꯠꯈ꯭ꯔꯦꯗꯅ ꯑꯗꯨ ꯅꯨꯗꯤ ꯅꯪ ꯆꯠꯈ꯭ꯔꯕ ꯃꯥꯜꯂꯦ ꯆꯠꯈ꯭ꯔꯕ ꯑꯗꯨ ꯑꯗꯨ ꯑꯗꯨꯗꯨꯗ ꯑꯩꯈꯣꯏꯗꯣ ꯍꯤ ꯇꯣꯡꯉꯨꯔꯦ ꯑꯩꯈꯣꯏ ꯃꯣꯏꯔꯥꯡ ꯆꯠꯂꯦ ꯍꯥꯏꯗꯅ ꯑꯗꯨꯗ ꯍꯤ ꯇꯣꯡꯉꯨꯔꯦ꯫ ꯊꯝꯕꯥꯜꯒ ꯍꯦꯛꯂꯛꯑꯦ꯫ ꯊꯝꯆꯦꯠꯇꯤ ꯐꯖꯅ ꯁꯥꯠꯍꯧꯗ꯭ꯔꯦ ꯕꯥꯏꯔꯦ ꯄꯥꯟꯍꯧꯗ꯭ꯔꯦꯑꯕꯀꯣ ꯊꯝꯆꯦꯠꯇꯣ ꯅꯣꯏ ꯊꯝꯆꯤꯠꯇꯣ ꯍꯦꯛꯀ ꯍꯦꯛꯄ ꯌꯥꯏꯑꯕ ꯃꯣꯏ ꯄꯥꯜꯂꯝꯃꯒꯗꯤ ꯊꯝꯆꯠ ꯍꯦꯛꯀꯦꯀꯥ ꯍꯥꯏꯔꯒ ꯊꯝꯆꯠ ꯍꯦꯛꯄ ꯌꯥꯏꯌꯦꯕ ꯑꯗꯣ ꯍꯦꯜꯂꯛꯇ꯭ꯔꯦ ꯁꯝꯆꯦꯠꯇꯤ ꯄꯥꯜꯍꯧꯗꯕꯩ ꯃꯊꯪ ꯑꯃꯨꯛ ꯆꯠꯄꯗ ꯍꯦꯛꯀꯦꯅ ꯑꯩꯈꯣꯏ ꯑꯍꯤꯡ ꯂꯦꯛꯄꯤ ꯆꯠꯄꯤꯗꯣ ꯑꯗꯨ ꯆꯠꯁꯦ ꯍꯥꯏꯅ ꯍꯥꯏꯅꯔꯤꯅꯦ
ꯆꯠꯂꯖꯦ ꯑꯗꯣ ꯎꯝ ꯊꯝꯕꯥꯜ ꯍꯦꯛꯄꯗꯣ ꯍꯤ ꯇꯣꯡꯉꯒ ꯑꯗꯨꯗꯣ ꯌꯥꯝ ꯄꯥꯝꯃꯦ ꯚꯤꯗꯤꯑꯣ ꯅꯝꯕꯗꯣ ꯑꯗꯨꯒ
ꯍꯣꯏ ꯑꯗꯨꯗꯣ ꯌꯥꯏꯑꯕ ꯍꯧꯖꯤꯛꯀꯤꯗꯣ ꯚꯕꯤꯗꯤꯑꯣ ꯅꯝꯃꯦꯕ ꯑꯩꯕꯨꯗꯤ ꯅꯝꯗꯦ ꯃꯣꯏꯁꯦ ꯍꯦꯛꯄꯗ ꯃꯣꯏ ꯑꯗꯨꯝ ꯕꯤꯗꯣ ꯑꯩꯈꯣꯏ ꯏꯃꯥꯟꯅꯕꯁꯤꯡ ꯏꯃꯥꯟꯅꯕꯤꯁꯤꯡ ꯃꯣꯏ ꯅꯝꯕꯅꯦꯕ ꯑꯗꯨꯒ ꯊꯝꯕꯥꯜꯗꯣ ꯃꯣꯏꯅꯁꯨ ꯐ꯭ꯔꯦꯁ ꯑꯣꯏꯅ ꯍꯦꯛꯂꯛꯑꯕꯅꯤꯅ ꯂꯥꯏꯗꯁꯨ ꯂꯥꯏꯗꯁꯨ ꯀ ꯂꯩ ꯍꯥꯏꯕꯅꯤ ꯕꯣꯔꯥꯗꯨꯗ ꯍꯧꯔꯒ ꯆꯥꯏ ꯆꯥꯁꯨ ꯂꯣꯂ ꯊꯛꯑꯦ ꯍꯥꯏꯕꯗꯤ ꯃꯣꯏꯗꯤ ꯊꯝꯕꯥꯜꯗ ꯍꯧ ꯀꯗꯅ
ꯑꯩꯗꯤ ꯑꯝꯇ ꯃꯥꯡꯍꯟꯗ꯭ꯔꯦ ꯊꯝꯕꯥꯜꯗꯣ ꯂꯣꯏ ꯁꯤꯖꯤꯟꯅꯕ ꯑꯃꯃꯝ ꯄꯤꯔꯦ ꯃꯣꯏꯅ
ꯑꯥ ꯄꯤꯔꯦ ꯃꯣꯏ ꯆꯥꯁꯨ ꯊꯛꯑꯦ ꯌꯦꯡꯉꯣ ꯕꯣꯔꯥꯁꯦ ꯆꯥꯏ ꯂꯥꯏꯗꯁꯨ ꯂꯥꯏꯗ ꯀꯠꯂꯔꯕ ꯃꯇꯨꯡꯗꯅꯦ ꯀꯃꯣꯏꯅ ꯇꯧꯏꯤ ꯍꯥꯏꯁꯦ ꯑꯩ ꯑꯩꯈꯣꯏꯅ ꯏꯁꯥꯅ ꯑꯗꯨꯝ ꯗꯥꯏꯔꯦꯛꯝ ꯖꯒꯥꯗ ꯍꯦꯛꯛꯇꯠꯂꯛꯑꯦꯕ ꯍꯦꯛꯄꯗ ꯃꯣꯏꯅ ꯐꯖꯅ ꯍꯦꯛꯂꯑꯣ ꯈꯣꯠꯂꯣꯅ ꯍꯥꯏꯔꯛꯑꯦꯕ ꯍꯦꯛꯄꯩ ꯅꯤꯌꯝ ꯇꯥꯛꯄꯤꯑꯕ ꯑꯗꯨꯗꯨꯒꯤ ꯑꯗꯨꯗꯤ ꯅꯪ ꯀꯣꯜꯖꯦ ꯊꯝꯃꯣꯅꯦ
ꯎꯝ ꯎꯝ ꯊꯝꯃꯒꯦ ꯊꯝꯃꯒꯦ ꯑꯗꯨꯗꯤ ꯕꯥ ꯕꯥꯏ
ꯍꯣꯏ ꯍꯣꯏ ꯕꯥꯕꯥꯏ